ꯇꯥꯔꯕ
ꯍꯜꯂꯣ
ꯇꯥꯔꯦ
ꯍꯣꯏ ꯇꯥꯔꯕꯣ
ꯇꯥꯔꯦ ꯇꯥꯔꯦ
ꯎꯝ ꯀꯩꯗꯧꯔꯤꯒꯦ
ꯍꯤꯞꯄꯝꯕꯅꯦ
ꯎꯝ
ꯅꯪꯗꯤ
ꯍꯋꯥꯏ ꯆꯥꯏ
ꯎꯝ ꯎꯝ ꯀꯣꯂꯦꯖꯦ ꯍꯂꯛꯇ ꯉꯥꯏꯔꯤ
ꯎꯝ
ꯖꯒꯣꯏ ꯁꯥ ꯇꯝꯃꯣ
ꯎꯝ
ꯀꯩ ꯌꯦꯟꯖꯥꯡ ꯆꯥꯏ
ꯍꯋꯥꯏ ꯆꯥꯏ
ꯍꯥꯎꯕ꯭ꯔꯣ
ꯍꯥꯎ
ꯎꯝ ꯎꯍꯝ
ꯅꯣꯏ ꯑꯗꯨꯗ ꯆꯩꯔꯥꯎꯕ ꯇꯧꯕꯔꯣ
ꯑꯩꯈꯣꯏꯁꯨ ꯆꯩꯔꯥꯎꯕ ꯇꯧꯏ
ꯀꯩ ꯊꯥꯗ ꯇꯧꯒꯦ
ꯀꯩ ꯊꯥꯗ ꯇꯧꯒꯦ ꯑꯦꯄ꯭ꯔꯤꯜꯗ ꯅꯣꯏꯗꯤ
ꯑꯩꯈꯣꯏꯁꯨ ꯇꯧꯋꯦ
ꯅꯣꯏ ꯑꯍꯥꯟꯕꯩꯗ ꯇꯧꯕ꯭ꯔ ꯑꯅꯤꯁꯨꯕꯩꯗ ꯇꯧꯕ꯭ꯔ
ꯑꯩꯈꯣꯏꯗꯤ ꯒꯧꯔꯑꯒꯤꯗ ꯇꯧꯋꯦ
ꯑꯅꯤꯁꯨꯕꯩꯗ
ꯑꯥꯎ
ꯎꯝ
ꯆꯩꯔꯥꯎꯕꯗ ꯀꯩ ꯀꯩ ꯇꯧꯒꯦ ꯅꯣꯏ
ꯂꯥꯏ ꯈꯨꯔꯝꯃꯤ ꯍꯦꯟꯖꯥꯡ ꯑꯍꯥꯎ ꯑꯍꯥꯎꯕ ꯃꯌꯥꯝ ꯊꯣꯡꯏ ꯑꯗꯩ ꯅꯨꯄꯤꯈꯩꯁꯤꯅ ꯀꯩ ꯍꯤꯏ ꯅꯤꯡꯉꯣꯜꯈꯩꯅ ꯄꯤꯕꯈꯩꯗꯒꯤ ꯀꯩꯅꯣ ꯀꯩꯅꯣ ꯀꯩꯅꯣ ꯐꯨꯔꯤꯠ ꯀꯩꯀꯩ ꯂꯩꯕ ꯈꯨꯗꯣꯜ ꯄꯤ
ꯎꯝ
ꯑꯇꯩꯗꯤ ꯅꯣꯏꯗꯤ ꯀꯝꯃꯥꯏ ꯇꯧꯏ
ꯑꯩꯈꯣꯏꯗꯤ ꯆꯩꯔꯥꯎꯕꯗ ꯑꯌꯨꯛ ꯉꯟꯇꯥꯅ ꯍꯧꯒꯠꯂꯅꯤꯅ
ꯎꯝ
ꯑꯌꯨꯛ ꯉꯟꯇꯥ ꯍꯧꯒꯠꯂꯅꯤ ꯑꯗꯨꯒ ꯏꯃꯨꯡ ꯋꯥꯏꯔꯝ ꯂꯣꯏꯃꯛ ꯁꯦꯡꯉꯅꯤ
ꯎꯝ
ꯑꯗꯩ ꯏꯃꯨꯡ ꯋꯥꯥꯏꯔꯨꯝ ꯁꯦꯡꯕ ꯂꯣꯏꯕꯒ ꯏꯁꯥ ꯏꯔꯨꯖꯊꯣꯛꯑꯅꯤ
ꯎꯝ
ꯏꯔꯨꯖꯕ ꯂꯣꯏꯕꯒ ꯑꯩꯈꯣꯏꯅ ꯀꯩꯅꯣ ꯇꯧꯔꯅꯤ ꯂꯥꯏꯒꯤ ꯆꯥꯛ ꯊꯣꯡꯕ ꯃꯊꯦꯜ ꯃꯌꯥꯝ ꯊꯣꯡꯉꯅꯤꯕ
ꯎꯝ
ꯃꯊꯦꯜ ꯃꯌꯥꯝ ꯊꯣꯡꯉꯒ ꯑꯩꯈꯣꯏꯅ ꯃꯊꯦꯜꯗꯣ ꯂꯣꯏꯕꯒ ꯑꯩꯈꯣꯏꯅ ꯂꯥꯏꯒꯤ ꯗꯣꯛꯑꯅꯤ ꯂꯥꯏꯒꯤ ꯏꯃꯨꯡꯒꯤ ꯂꯥꯏ ꯀꯠꯂꯅꯤ ꯃꯄꯥꯟꯒꯤ ꯂꯥꯏ ꯀꯠꯂꯅꯤ ꯑꯗꯩ ꯆꯩꯔꯥꯎꯕꯗ ꯍꯥꯞꯅꯕ ꯂꯩꯁꯤꯡ
ꯇꯧꯔꯒ ꯃꯄꯥꯟꯗ ꯑꯩꯈꯣꯏꯒꯤ ꯊꯣꯉꯥꯟꯗ
ꯎꯝ
ꯃꯣꯏ ꯊꯣꯡꯀꯥꯟꯗ ꯋꯥꯏꯒ ꯇꯩꯊꯣꯛꯑꯒ ꯃꯄꯥꯟꯒꯤ ꯂꯥꯏꯒꯤ ꯊꯥꯗꯣꯛꯅꯕ ꯋꯥꯏꯒ ꯇꯩ ꯑꯗꯨꯒ ꯂꯩꯁꯤꯡꯅ ꯐꯖꯅ ꯀꯩꯅꯣ ꯇꯧꯔꯅꯤ ꯂꯩꯁꯤꯅ ꯐꯖꯅ ꯁꯦꯝꯃꯅꯤ ꯊꯥꯗꯣꯛꯐꯝꯗꯣ ꯑꯗꯨꯗꯨꯒ ꯆꯥꯛꯇꯨꯒ ꯍꯤꯟꯖꯥꯡꯗꯨꯒ ꯇꯧꯔꯒ ꯂꯥꯏꯗꯨ ꯊꯥꯔꯒ ꯀꯠꯂꯅꯤ ꯃꯣꯏꯁꯨ ꯀꯠꯂꯅꯤ ꯏꯃꯨꯡꯒꯤ ꯂꯥꯏꯁꯨ ꯀꯠꯂꯅꯤ ꯑꯗꯨꯒ ꯑꯩꯈꯣꯏ ꯏꯃꯨꯡ ꯃꯅꯨꯡ ꯄꯨꯂꯞ ꯆꯥꯛ ꯆꯥꯃꯤꯟꯅꯔꯅꯤ ꯑꯍꯥꯟꯕꯗ
ꯎꯝ
ꯅꯣꯏꯒꯤꯁꯨ ꯑꯗꯨꯃꯥꯏꯅ ꯇꯧꯕ꯭ꯔ
ꯑꯩꯈꯣꯏꯁꯦ ꯑꯗꯨꯃꯥꯏꯅ ꯆꯞ ꯃꯥꯟꯅ ꯇꯧꯗꯅ ꯂꯩꯗꯤ ꯂꯋꯥꯔꯦ ꯀ ꯀ ꯇꯔ
ꯑꯗꯨꯒ ꯑꯗꯨ ꯂꯣꯏꯔꯒ ꯅꯨꯡꯗꯥꯡ ꯋꯥꯏꯔꯝꯗꯣ
ꯎꯝ
ꯅꯨꯡꯗꯥꯡ ꯋꯥꯏꯔꯝ ꯑꯩꯈꯣꯏ ꯆꯥꯛꯍꯧ ꯇꯟꯍꯧꯋꯦꯕ
ꯎꯝ ꯀꯔꯤꯒꯤ ꯑ ꯃꯨꯚꯒꯤ
ꯆꯥꯍꯧꯎ ꯑꯃꯨꯕꯤꯁꯨ ꯑꯗꯩꯗꯤ ꯃꯣꯏꯗꯥꯒꯤꯁꯨ ꯍꯧꯋꯦꯕꯀꯣ
ꯑ
ꯑꯗ ꯆꯥꯛꯍꯥꯎꯗꯣ ꯍꯧꯔꯒ ꯃꯣꯏ ꯀꯩꯅꯣ ꯇꯧꯋꯦ ꯀꯃꯥꯏꯅ ꯆꯥꯛꯍꯥꯎ ꯍꯧꯔꯅꯤ ꯇꯟ ꯍꯧꯔꯅꯤ ꯕꯣꯔꯥ ꯍꯧꯔꯅꯤ
ꯎꯝ
ꯑꯗꯨꯒ ꯕꯣꯔꯥ ꯍꯧꯔꯒ ꯀꯩꯅꯣ ꯇꯧꯔꯅꯤ ꯂꯥꯏ ꯀꯠꯂꯅꯤ ꯑꯩꯈꯣꯏꯁꯨ ꯑꯗꯨꯃꯥꯏꯅ ꯆꯥꯔꯅꯤ ꯊꯪꯅꯕ ꯌꯨꯝꯒꯤꯁꯨ ꯌꯦꯜꯂꯅꯤ ꯑꯗꯨꯃꯥꯏꯅ ꯇꯧ
ꯑꯩꯅ ꯑꯩꯁꯦ ꯑꯗꯨꯒꯤ ꯇꯟꯗ ꯍꯥꯎꯗꯤ ꯍꯥꯎꯕꯅꯤ
ꯎꯝ
ꯑꯗꯨꯣ ꯀꯨꯏꯅ ꯀꯨꯏꯁꯜꯂꯛꯑꯗꯤ ꯀꯟꯕꯅꯤꯅꯅ
ꯀꯂ ꯂꯥꯏꯔꯤꯛ ꯂꯥꯏꯁꯨ ꯇꯝꯕꯗ ꯆꯪꯗꯕ ꯌꯥꯗꯕ ꯄꯣꯠ ꯆꯩꯁꯤꯡ ꯀꯩ ꯀꯩ ꯂꯩꯒꯦ
ꯂꯥꯏꯔꯤꯛ ꯂꯥꯏꯁꯨꯗ ꯆꯪꯗꯕ ꯌꯥꯗꯕ ꯄꯣꯠꯩꯁꯤꯡꯁꯤꯒꯤ ꯀꯊ ꯀꯣꯂꯣꯝ ꯒ ꯑ ꯌꯥ ꯑꯒꯦꯗ
ꯑꯩꯈꯣꯏꯅ ꯂꯥꯏꯔꯤꯛ ꯇꯝꯕ ꯆꯠꯂꯒꯅꯦ
ꯎꯝ
ꯈ꯭ꯋꯥꯏꯗꯒꯤ ꯇꯝꯕꯗ ꯌꯥꯝꯅ ꯐꯔꯤꯕ ꯄꯣꯠꯁꯤ ꯀꯩꯩꯅꯣ
ꯂꯥꯏꯔꯤꯛ ꯇꯝꯕꯗ ꯆꯠꯂꯒ ꯈ꯭ꯋꯥꯏꯗꯒꯤ ꯌꯥꯝꯅ ꯐꯔꯤꯕ ꯄꯣꯠ ꯆꯩꯁꯦ ꯀꯩꯅꯣ ꯍꯥꯏꯔꯒꯗꯤ ꯎ ꯀꯩꯅꯣꯁꯦꯣ ꯀꯩꯅꯣ ꯋꯥꯈꯜꯂꯣꯟꯁꯦ ꯒ꯭ꯌꯥꯟ ꯇꯥꯕ ꯊꯛꯁꯤ ꯈꯥꯁꯤ
ꯎꯝ
ꯑꯩꯥꯏ ꯀꯝꯥꯏ ꯀꯗꯒꯗꯨ ꯊꯣꯛꯣ ꯐꯉꯦ ꯊꯛꯁꯤ ꯈꯥꯁꯤ ꯊꯧꯒꯜꯂꯣꯟ ꯕꯦꯕꯥꯔ
ꯎꯝ ꯑꯩꯈꯣꯏꯅ ꯂꯥꯏꯔꯤꯛ ꯇꯐꯝ ꯁꯪꯁꯦ ꯀꯩꯅꯦꯅ ꯍꯥꯏꯅꯒꯦ
ꯃꯥꯏ ꯁꯉꯥꯏ ꯂꯁ
ꯑꯩꯈꯣꯏꯒꯤ ꯂꯥꯏꯁꯪꯅꯦꯅꯁꯨ ꯍꯥꯏꯅꯕꯅꯦ
ꯂꯥꯛꯀꯦꯅꯁ ꯁ꯭ꯀꯨꯜ ꯋꯥ ꯀꯦ
ꯂꯥꯏꯔꯤꯛ ꯇꯝꯐꯝ ꯆꯪꯁꯦ ꯑꯗꯨꯒ ꯑꯣꯖꯥꯁꯤꯡꯅ ꯂꯥꯏꯅꯦꯅ ꯈꯟꯅꯩ ꯑꯅꯤꯁꯨꯕ ꯑꯣꯖꯥꯁꯤꯡꯅ ꯏꯃꯥ ꯏꯄꯥꯅ ꯑꯍꯝꯕ ꯏꯁꯣꯔ ꯑꯣꯏꯔꯤꯦꯗꯅ
ꯎꯝ
ꯑꯣꯖꯥꯁꯤꯡꯅ ꯑꯅꯤꯁꯨꯕ ꯏꯁꯣꯔꯅꯤ ꯍꯥꯏꯅꯕꯅꯤ ꯀꯩ ꯖꯥꯡ ꯆꯥꯔꯒꯦ
ꯑꯩꯅ ꯆꯥꯕꯗꫭ ꯑꯌꯨꯛꯇ ꯃꯌꯥꯝ ꯀꯩꯅꯣ ꯁꯧꯒ꯭ꯔꯤ ꯆꯥꯕ ꯑꯗꯨꯒ ꯀꯣꯂꯦꯖꯀꯤ ꯆꯠꯂꯀꯥꯟꯗ ꯑꯥꯗ ꯌꯦꯟ ꯊꯣꯡ ꯂꯩꯔꯝꯕ ꯆꯥꯔꯦ
ꯀꯩ ꯍꯥꯏꯕ ꯇꯥꯗ꯭ꯔꯦ
ꯑꯌꯨꯛꯇꯅꯅꯦ ꯁꯧꯒꯔꯤ ꯆꯥꯕꯀꯣ ꯑꯗꯨ ꯀꯣꯂꯦꯖ ꯌꯧꯔꯀꯥꯟꯗ ꯌꯦꯟ ꯊꯣꯡꯕꯒ ꯆꯥꯕ
ꯌꯦꯟꯊꯣꯡꯕ ꯆꯥꯏ ꯍꯥꯏꯗꯨꯅ ꯅꫭꯏ ꯀꯣꯂꯦꯖꯇ ꯀꯩꯗꯧꯕ
ꯑꯗꯨꯗ ꯑꯗꯨꯝ ꯑꯈꫭꯏ ꯑꫭꯖꯥꯅ ꯊꯣꯡꯉꯤꯅꯦ
ꯎ ꯊꯧꯒꯜ ꯖꯒꯣꯏꯗ ꯁꯥꯕ ꯖꯒꯣꯏꯁꯦ ꯂꯥꯏ ꯍꯔꯥꯎꯕꯗ ꯁꯥꯕ ꯖꯒꯣꯏꯗꯣ ꯅꯠꯇ꯭ꯔꯣ ꯍꯥ ꯇꯥꯕ꯭ꯔꯣ ꯇꯥꯕ꯭ꯔꯣ
ꯇꯥꯏꯌꯦ ꯇꯥꯏꯌꯦ ꯇꯥꯏꯌꯦ
ꯁꯒꯣꯜ ꯖꯒꯣꯏꯁꯦ ꯂꯥꯏ ꯍꯔꯥꯎꯕꯗ ꯁꯥꯕ ꯖꯒꯣꯏꯗꯣ ꯅꯠꯇ꯭ꯔꯣ
ꯍꯣꯏ ꯊꯧꯒꯜ ꯖꯒꯣꯏ ꯊꯧꯒꯜ ꯖꯒꯣꯏ ꯊꯥꯕꯜ ꯖꯒꯣꯏ ꯆꯞ ꯃꯥꯟꯅꯩꯗ ꯊꯕꯜ ꯆꯣꯡ ꯆꯣꯡ ꯁꯥꯗꫭꯏꯃꯤ ꯊꯥꯕꯜ ꯏꯕꫭꯏ
ꯀꯅꯥ ꯍꯥꯏꯕ ꯑꯗꯨ ꯈꯛꯇꯪꯔꯅꯦ ꯑꯗꯇꯩꯖꯨ ꯂꯩ
ꯈꯪꯗꯦ ꯌꯥꯝ ꯀꯟꯅꯗꯤ ꯑꯩꯖꯨ ꯑꯗꯨꯃꯇꯥꯡꯗ ꯑꯩꯈꯣꯏꯅ ꯖꯒꫭꯏ ꯇꯝꯃꯤꯒꯤꯗꯤ ꯊꯥꯕꯜ ꯖꯒꯣꯏꯗꯨꯅꯦꯕ ꯃꫭꯏ ꯌꯩꯔꯛꯑꯅꯤꯗꯅꯔ ꯑꯩꯈꫭꯏꯅ ꯏꯕꯗꯨ ꯅꯨꯡꯁꯥꯒ
ꯎꯝ ꯍꯧꯖꯤꯛꯇꯤ ꯂꯝꯕꯤ ꯀꯩꯀꯥ ꯂꯝꯕꯤ ꯐꯔꯤꯖꯥꯠꯂꯥ ꯆꯠꯄ ꯈꫭꯠꯄꯒꯤ
ꯑꯁ ꯂꯝꯕꯤꯗꯤ ꯍꯥꯏꯀꯥꯟꯅꯗꯦ ꯂꯝꯕꯤ ꯐꯠꯇ
ꯀꯩ ꯍꯥꯏꯕ ꯐꯖꯅ ꯉꯥꯡꯉꯣ ꯁꯦꯡ ꯁꯦꯡꯅ
ꯂꯝꯕꯤꯗꯤꯅꯦ
ꯎꯝ
ꯍꯧꯖꯤꯛ ꯁꯥꯊꯤꯅ ꯐꯠꯇꯕꯅꯦꯕ ꯂꯝꯕꯤꯖꯦ ꯂꯝꯕꯤ ꯑꯝꯇ ꯐꯠꯇꯔꯅꯦꯕ ꯑꯁ ꯂꯝꯂꫭꯡꯗ ꯂꯝꯕꯤ ꯖꯔꯤ ꯖꯔꯤ ꯅꯥꯟꯗꯅ ꯂꯝꯕꯤ ꯆꯠ ꯌꯥꯗ꯭ꯔꯝꯅꯦ ꯂꯝꯕꯤꯖꯦ ꯍꯥꯏ ꯀꯥꯟꯅꯗꯩ ꯂꯝꯕꯤ ꯑꯗꯨꯛꯌꯥꯝ ꯐꯠꯇꯕ ꯂꯝꯕꯤ ꯑꯩ ꯄꯨꯟꯁꯤ ꯎꯅꯗ꯭ꯔꯤ
ꯎꯝ ꯑꯗꯩꯗꯤ ꯍꯥꯏꯔꯛꯑꯣ ꯅꯪꯁꯨ ꯈꯔ ꯀꯩꯅꯣ
ꯎꯝ ꯑꯗꯩꯅꯅꯦ ꯈꯪꯅꯤꯡꯕꯃ ꯂꯩꯌꯦ
ꯀꯩ
ꯅꯨꯄꯤꯅꯅꯦ
ꯎꯝ
ꯅꯨꯄꯤꯅ ꯀ꯭ꯋꯥ ꯀꯩꯀꯩ ꯆꯥꯔꯤꯖꯦ ꯀꯩꯒꯤꯅꯣ
ꯃꯍꯥꯎꯒꯤꯅꯤꯅꯦ
ꯐꯠꯇꯦ ꯈꯪ ꯈꯪꯅ ꯆꯥꯏꯌꯦ ꯀꯩꯒꯤ
ꯀꫭꯡꯀ꯭ꯋꯥꯗꯤ ꯆꯥꯕꯗ ꯐꯩꯌꯦ
ꯐꯠꯇꯦ ꯀꯣꯡꯀ꯭ꯋꯥ ꯀꯩ ꯀꯩ ꯆꯥꯕ ꯑꯝꯇ ꯐꯠꯇꯦ ꯆꯥꯔꯣꯏꯗꯧ ꯍꯌꯦꯡ ꯑꯉꯥꯡ ꯀꯧꯔꯛꯄ ꯀꯥꯏ ꯑꯗꯨꯅ
ꯇꯨꯃꯤꯟꯅ ꯂꯩꯔꯁꯦ ꯍꯥꯏꯔꯣ ꯑꯗꯨꯝ
ꯂꯩꯔꯣꯏꯌꯦ ꯑꯅꯤꯔꯛ ꯑ ꯀꯩꯅꯣꯅꯦ ꯇꯥꯕ꯭ꯔꯣ
ꯇꯥꯏ
ꯑꯥ ꯑꯗꯣ ꯀꯩꯅꯣꯕ ꯅꯪꯅ ꯈ꯭ꯋꯥꯏ ꯄꯥꯝꯖꯕ ꯀꯩꯅꯣꯁꯦ ꯀꯩꯩꯅꫭ ꯃꯁꯥꯟꯅꯁꯦ
ꯅꯪꯅ ꯈ꯭꯭ꯋꯥꯢ ꯄꯥꯝꯖꯕ ꯃꯁꯥꯅꯁꯦ ꯃꯩꯇꯩꯒꯤ ꯃꯁꯥꯟꯅ ꯍꯥꯏꯔꯒꯗꯤ ꯈꯨꯂꯣꯛꯄꯤ ꯅꯨꯡꯁꯦ
ꯑꯥ
ꯈꯨꯂꯣꯛꯄꯤꯁꯦ ꯅꯨꯡꯁꯦ ꯑꯩꯈꯣꯏ ꯑ ꯑꯃ ꯑꯅꯤ ꯑꯍꯨꯝ ꯃꯔꯤ ꯃꯉꯥꯃꯨꯛ ꯇꯧꯔꯒꯅꯦ ꯁꯥꯟꯅꯅꯤꯕ
ꯎꯝ
ꯃꯪꯉꯥꯃꯨꯛ ꯇꯧꯔ ꯁꯥꯟꯅꯩ ꯑꯩꯈꯣꯏ ꯑꯉꯥꯡ ꯑꯣꯏꯔꯤꯀꯥꯟꯗ ꯏꯃꯥꯟꯅꯕꯤ ꯃꯌꯥꯝ ꯇꯧꯔꯒ ꯃꯁꯥ ꯃꯁꯥꯒꯤ ꯅꯨꯡꯒ ꯄꯨꯔꯛꯅꯩꯌꯦ ꯃꯁꯥ ꯃꯁꯥꯒꯤ ꯅꯨꯡ ꯄꯨꯔꯛꯄ ꯅꯠꯇ꯭ꯔꯒ ꯑꯗꯨꯝ ꯇꯥꯔꯝꯕ ꯅꯨꯡ ꯑꯃ ꯈꯨꯜꯂꯒ ꯃꯁꯥꯟꯅꯗꫭ ꯁꯥꯟꯅꯩ ꯊꯥꯏꯅꯗꯤ ꯁꯥꯟꯅꯕ ꯃꯌꯥꯝꯅ ꯅꯣꯝ ꯅꯣꯝ ꯁꯒꯥꯏ ꯇꯣꯡ ꯀꯥꯏꯅ ꯌꯥꯝ ꯂꯩꯕꯅꯤ ꯈꯪꯕ꯭ꯔꯅꯪ
ꯈꯪꯗꯦ ꯑꯃꯨꯕꯨꯛ ꯁꯥꯥꯟꯅꯗꯔꯤ
ꯎꯗ ꯎꯗ ꯇꯣꯡꯉꯒ ꯑꯩ ꯁꯥꯟꯅꯕꯔꯛꯄ ꯍꯥꯏꯖꯦ ꯈꯪꯗꯦ ꯑꯩꯗꯤ ꯏꯇꯣꯟꯗ ꯑꯗꯨꯝ ꯎ ꯀꯥꯈꯠꯂꯒ ꯎꯗ ꯇꯣꯡꯉꯒ ꯅꯣꯝꯃꯒ ꯅꯣꯝ ꯅꯣꯝ ꯁꯒꯥꯏ ꯇꯣꯝ ꯆꯥꯅꯕ ꯂꯩꯇꯦ ꯇꯈꯦꯜ ꯊꯥꯡ ꯀꯥꯏꯅꯒ ꯇꯧꯔꯒ ꯁꯥꯟꯅꯔꯦ ꯑꯗꯨꯃꯥꯏꯅ ꯏꯇꯣꯟꯗ ꯑꯗꯨꯝ
ꯅꯣꯏꯗꯤ ꯀꯩ ꯀꯩ ꯁꯥꯟꯅꯔꯛꯀꯦ
ꯈꯣꯢꯗꯤ ꯊꯤꯟ ꯀꯥꯟ ꯃꯌꯥꯝ ꯂꫭꯏ ꯀꯕꯗꯤꯁꯨ ꯀꯕꯗꯤ ꯁꯥꯟꯅꯔꯩ
ꯀꯕꯗꯤ ꯀꯃꯥꯏꯅ ꯁꯥꯟꯅꯒꯦ
ꯀꯕꯗꯤ ꯐ ꯍ ꯂꯨꯛ ꯀꯩꯅꯣ ꯍꯥꯕꯤꯗꯨꯃꯤꯅꯦ ꯍꯥꯔ ꯀꯕꯗꯤ ꯀꯕꯗꯤ ꯀꯕꯗꯤ ꯆꯪꯌꯥꯅꯤ ꯍꯔꯅꯤ ꯐꯔꯅꯤ ꯃꯤ ꯊꯤꯡꯉꯝꯃꯒꯅ ꯑꯥꯎ ꯅꯣ ꯑꯩ ꯃꯤꯗꯣ ꯍꯥꯠꯇꯣꯛꯑꯅꯤ ꯊꯦꯡꯉꯝꯗ꯭ꯔꯒꯅ ꯃꯥꯒꯤ ꯊꯦꯡꯐꯝꯗꯣ ꯃꯄꯥꯥꯟ ꯂꯩꯔꯤꯗꯨꯐꯥꯎ ꯊꯤꯡꯉꯝꯃꯅꯤ ꯑꯗꯨꯅꯤ ꯅꯪꯅꯦ
ꯎꯝ
ꯀꯩꯅꯣ ꯅꯠꯇꯕ ꯈꯨꯂꯧꯕꯤꯒꯨꯝꯕ ꯅꯠꯇꯕ ꯑ ꯕꯦꯠꯃꯤꯟꯇꯟꯒꯨꯝꯕꯗꯗꯤ ꯄꯥꯝꯗꯕ꯭ꯔꯥ
ꯕꯦꯠꯃꯤꯟꯇꯟ ꯁꯅꯩ
ꯀꯔꯤ ꯈꯜꯂꯤ
ꯑꯗꯣ ꯍꯧꯖꯤꯛꯇꯤ ꯁꯥꯟꯅꯗꯦ
ꯅꯪꯒꯤ ꯅꯪꯒꯤ ꯅꯆꯥ ꯅꯁꯨ ꯄ꯭ꯔꯣꯄꯔꯇꯤ ꯀꯥꯏ ꯀꯣꯏ ꯎꯝ
ꯀꯩ ꯍꯥꯏꯕ
ꯅꯪꯒꯤ ꯅꯆꯥꯅ ꯁꯣꯏꯒ ꯅꯣꯡꯃꯗꯤ ꯄꯨꯂꯛ ꯄꯣꯛꯂꯛꯈꯤꯕꯅꯤꯗꯅ
ꯎꯝ
ꯑꯗꯨꯒꯨꯝꯕꯗꯨꯅꯤ ꯅꯪ ꯁꯥꯟꯅꯍꯟꯒꯗ꯭ꯔꯥ
ꯃꯁꯥꯅ ꯄꯥꯝꯃꯗꯤ ꯁꯥꯟꯅꯍꯟꯅꯤ
ꯎ ꯐꯩꯅꯗꫭ
ꯅꯪꯗꯤ ꯄꯥꯝꯕ
ꯑꯩꯗꯤꯡ
ꯀꯃꯥꯏꯅ ꯁꯥꯟꯅꯒꯦ ꯕꯦꯠꯗꯃꯤꯟꯇꯟꯁꯦ ꯍꯜꯂꯣ
ꯇꯥꯥꯏꯌꯦ
ꯈꯨꯃꫭ
ꯁꯥꯅ ꯃꯁꯥꯅ ꯄꯥ ꯃꯁꯥꯅ ꯄꯥꯝꯕꯗꯤ ꯁꯥꯟꯅꯅꯦꯕ ꯑ ꯑꯥ
ꯅꯪꯗꯤ ꯄꯥꯝ꯭ꯔ ꯁꯤꯅꯦ ꯑꯩꯅ ꯍꯪꯉꯤꯗꯣ
ꯑꯩꯗꯤ ꯄꯥꯝꯃꯦ ꯑꯩꯗꯤ ꯆꯊꯤꯅ ꯄꯥꯝꯃꯦ
ꯀꯃꯥꯏꯅ ꯁꯥꯟꯅꯒꯦ
ꯇꯥ ꯄꯁꯦ
ꯑꯥ
ꯑꯩ ꯃꯁꯥꯅ ꯄꯥꯝꯕꯁꯦ ꯑꯩꯗꯤ ꯄꯥꯝꯗꯤ ꯄꯥꯝꯃꯦꯕꯀꯣ
ꯀꯃꯥꯏꯅ ꯁꯥꯟꯅꯒꯦ ꯍꯥꯏꯕ ꯎꯏꯔꯤꯔꯣ
ꯎꯥꯏꯗꯦ ꯎꯗꯦ ꯎꯗꯦ
ꯀꯃꯥꯏꯅ ꯁꯥꯟꯅꯒꯦꯅ ꯍꯪꯉꯒ
ꯑꯣ ꯀꯩꯅꯣ ꯀꯃꯥꯏꯅ ꯁꯥꯟꯅꯕꯁꯦ ꯑꯍꯥꯟꯕꯒꯤ ꯑꯩꯈꯣꯏꯒꯤ ꯄ꯭ꯋꯥ ꯃꯥꯛ ꯇꯔꯣꯁ ꯊꯣꯡ ꯍꯥꯏꯅ ꯊꯣꯡꯒꯅꯦꯕꯀꯣ ꯇꯥꯕ꯭ꯔꯣ ꯁꯥꯅ ꯁꯥꯅ ꯊꯣꯝꯅꯔꯅꯦꯕ ꯊꯣꯝꯅꯔꯅꯤ ꯑꯗꯨꯒ ꯌꯥ ꯌꯥꯅ ꯑꯃꯛ ꯊꯣꯝꯅꯔꯅꯤꯕ ꯑꯍꯥꯟꯕꯒꯤ ꯏꯁꯩꯥ ꯁꯥꯒꯠꯄꯒꯤ ꯑꯩꯁꯥ ꯑꯥꯁꯒꯠ ꯃꯥꯟꯗꯕꯗꯒꯤ ꯈꯪꯑꯕꯔ
ꯎꯝ
ꯑꯗꯨ ꯏꯁꯥ ꯁꯒꯠꯍꯟ ꯂꯣꯏꯔꯕ ꯃꯇꯨꯡꯗꯅꯦ ꯑꯩꯈꯣꯏꯒꯤ ꯍꯧꯕ ꯌꯥꯔꯦ ꯀꯥꯟꯗꯨꯒ ꯀꯩꯅꯣ ꯍꯧ ꯌꯥꯔꯒ ꯍꯧꯕ ꯌꯥꯔꯦ ꯀꯥꯟꯗꯨ ꯍꯧꯔꯅꯤ ꯍꯧꯔꯒ ꯀꯨꯟ ꯄꯣꯏꯟ ꯀꯨꯟꯃꯥꯊꯣꯏ ꯐꯧꯅꯦ
ꯎꯝ
ꯀꯨꯟꯃꯥꯊꯣꯏ ꯐꯥꯎꯕ ꯁꯥꯟꯅꯅꯦꯕ ꯑꯗꯨ ꯑꯍꯥꯟꯕ ꯀꯥꯕꯗꯨꯅ ꯉꯝꯃꯦ ꯀꯨꯟꯃꯥꯊꯣꯏ ꯍꯥꯟꯅ ꯐꯪꯕ ꯉꯝꯕꯗꯨꯅ ꯉꯝꯃꯦ
ꯑ